ꯇꯥꯕ꯭ꯔꯣ ꯒꯨꯠ ꯃꯣꯔꯅꯤꯡ ꯇꯥꯕ꯭ꯔꯣ
ꯇꯥꯌꯦ ꯅꯪ ꯇꯥꯗꯕ꯭ꯔꯣ
ꯇꯥꯏꯌꯦ ꯀꯔꯤ ꯑ ꯎꯝ ꯅꯍꯥꯟ ꯅꯨꯡꯗꯥꯡꯗꯨ ꯀꯔꯤ ꯗ꯭ꯔꯤꯝ ꯅꯪ
ꯑꯩꯗꯤ ꯃꯪꯗꯣ ꯀꯝꯇ ꯃꯪꯗꯦ ꯉꯁꯤꯗꯤ ꯅꯨꯡꯗꯥꯡꯗꯣ ꯃꯨꯁꯀꯨꯠ ꯇꯣ ꯌꯥꯝꯃꯟꯕꯒꯤ ꯇꯨꯝꯕ ꯌꯥꯗ꯭ꯔꯦ ꯑꯩꯗꯨ
ꯀꯔꯤꯒꯤꯅꯣ ꯐꯖꯅ ꯇꯨꯝꯗ꯭ꯔꯕꯣ ꯅꯪ ꯀꯗꯥꯏꯗ ꯇꯨꯝꯃꯦ ꯉꯔꯥꯡ ꯅꯪꯒꯤ ꯅꯨꯄꯥꯗ ꯉꯣꯟꯕ ꯇꯨꯝꯕ꯭ꯔꯣ
ꯃꯥꯅ ꯃꯥꯅ ꯅꯪꯗ ꯐꯖꯅ ꯍꯛꯇꯣ ꯄꯤꯗ꯭ꯔꯦ
ꯍꯥ
ꯅꯟꯁꯨ ꯇꯜꯂꯦꯀꯣ
ꯇꯟꯍꯦ ꯍꯣꯏ
ꯅꯪ ꯅꯪꯒꯤ ꯅꯨꯄꯥ ꯌꯨꯝꯗ ꯇꯨꯝꯕ꯭ꯔꯣ
ꯍꯥ
ꯅꯪꯒꯤ ꯅꯨꯄꯥꯒꯤ ꯌꯨꯝꯗ ꯇꯨꯝꯕ꯭ꯔꯣ
ꯍꯣꯏ ꯉꯔꯥꯡ ꯑꯩ ꯑꯩꯒꯤ ꯅꯨꯄꯥꯏ ꯌꯨꯝꯗ ꯇꯨꯝꯃꯦ ꯑꯩꯈꯣꯏꯗꯤ ꯃꯧ ꯑꯣꯏꯔꯃꯤꯅ ꯎꯄꯥꯏ ꯂꯩꯇꯦ
ꯑꯣ ꯇꯜꯂꯦ ꯅꯨꯡꯉꯩꯇꯦ
ꯍꯣꯏ ꯅꯣꯏꯗꯤ ꯂꯩꯁꯥ ꯑꯣꯏꯔꯤꯕꯅꯤꯅꯀꯣ
ꯀꯩ ꯍꯥꯏꯕ
ꯅꯣꯏꯗꯤ ꯂꯩꯁꯥ ꯑꯣꯏꯔꯤꯗꯨꯅ ꯑꯩꯈꯣꯏ ꯃꯧ ꯑꯣꯏꯔꯝꯅꯤꯅ
ꯍꯥ ꯉꯁꯤ ꯀꯔꯤ ꯇꯧꯒꯦ ꯅꯪ
ꯆ꯭ꯋꯤꯡꯒꯝ ꯁꯥꯏꯕ꯭ꯔꯣ ꯅꯪ
ꯎꯝ ꯅꯪꯁꯨ ꯆꯥꯕ꯭ꯔꯣ
ꯍꯣꯏ ꯃꯥ ꯏꯃꯥꯟꯅꯕꯤꯅ ꯆ꯭ꯋꯤꯡꯒꯝ ꯂꯣꯂꯤꯄꯣꯞ ꯄꯤꯕꯗ ꯃꯅꯨꯡꯗ ꯆ꯭ꯋꯤꯡꯒꯝ ꯂꯩꯔꯃꯤ
ꯑꯣ ꯃꯥꯅ ꯅꯪꯕꯨ ꯅꯨꯡꯁꯤꯕ ꯄꯤꯕ꯭ꯔꯣ
ꯍꯣꯏ ꯃꯥꯒꯤ ꯅꯨꯡꯁꯤꯕꯤꯁꯦ ꯆꯥꯎꯈ꯭ꯔ ꯂꯩꯔꯝꯅꯤ ꯅꯪꯅ
ꯀꯝꯃꯥꯏ ꯃꯥ ꯃꯥꯒꯤ ꯅꯨꯡꯁꯤꯕꯗꯨ ꯈꯔ ꯆꯧꯏꯀꯣ ꯅꯪꯉꯣꯟꯗ
ꯎꯝ
ꯅꯪꯗꯣ ꯑꯗꯨꯃꯥꯏꯅ ꯐꯖꯅ ꯄꯤꯗ꯭ꯔꯦ
ꯍꯣꯏ
ꯅꯣꯏꯁꯨ ꯍꯧꯖꯤꯛꯀꯥꯟꯗꯤ ꯀꯅꯥ ꯀꯅꯥ ꯂꯩꯒꯦ ꯅꯣꯏꯒꯤ ꯌꯨꯝꯗ
ꯌꯨꯝꯗꯔꯣ
ꯎꯝ
ꯌꯨꯝꯗ ꯑꯩꯒꯤ ꯃꯃꯥ ꯂꯩꯌꯦ ꯑꯗꯨꯒ ꯑꯩꯒꯤ ꯎꯝ ꯁꯤꯁꯇꯔꯃꯆꯥ ꯑꯃ ꯂꯩꯌꯦ ꯃꯕꯥꯅꯤ ꯈꯛꯇꯅꯤ ꯌꯨꯝꯗ
ꯎꯝ
ꯑꯗꯨꯅ ꯑꯩꯗꯤ ꯌꯨꯝꯗ ꯆꯠꯅꯤꯡꯅꯦ ꯄꯥꯎ
ꯑꯗꯨꯅꯦꯀꯣ ꯑꯩꯗꯤ ꯌꯨꯝꯗ ꯆꯠꯅꯤꯡꯉꯤ
ꯍꯣꯏ ꯍꯣꯏ ꯆꯠꯂꯣ ꯆꯠꯂꯣ ꯊ ꯇꯧꯅꯦ
ꯎꯝ
ꯅꯃꯥꯟꯅꯕꯤꯁꯤꯡꯗꯤ ꯇꯨꯝꯔꯤꯕ꯭ꯔꯣ
ꯑꯩꯒꯤꯔꯣ ꯑꯩꯒꯤ ꯏꯃꯥꯟꯅꯕꯤ ꯁꯤꯡꯒ ꯌꯨꯝꯗ ꯂꯩꯌꯦ ꯃꯈꯣꯏꯁꯨ
ꯇꯨꯃꯤ ꯂꯔꯕ꯭ꯔꯣ
ꯍꯥꯥ
ꯆꯥꯛ ꯌꯦꯟꯁꯥꯡ ꯊꯣꯡꯄꯗꯤ ꯂꯣꯏꯔꯕꯣ
ꯍꯣꯏ ꯂꯣꯏꯔꯦ ꯑꯩꯗꯤꯀꯣ ꯍꯨꯖꯤꯛꯅ ꯑꯩꯒꯤ ꯆꯦꯁ ꯇꯗꯤꯗꯣ ꯑꯦꯟꯇꯤꯅꯦꯇꯦꯜꯒꯤꯗꯨ ꯂꯣꯏꯔꯔꯦ ꯅꯪ ꯈꯟꯕ꯭ꯔꯣ
ꯑꯇꯦꯟ ꯇꯧꯅꯤꯡꯗꯦꯍꯦ
ꯑꯗꯨꯒ ꯑꯩꯗꯤ ꯍꯧꯖꯤꯛꯅꯀꯣ ꯌꯥꯝ ꯍꯦꯞꯄꯤ ꯑꯣꯏ
ꯅꯪꯗꯤ ꯉꯁꯤꯗꯤ ꯔꯣꯁꯤꯅꯤ ꯃꯂꯦꯍꯦ
ꯑꯗꯨꯝꯅ ꯍꯥꯏꯒꯅꯣ ꯑꯗꯨ ꯃꯥꯟꯅꯗꯦ
ꯑꯥꯢ ꯌꯦꯝ ꯁꯣꯔꯤ ꯁꯣꯔꯤ ꯌꯥꯝ ꯁꯣꯏꯔꯦ ꯑꯩ
ꯎꯝ
ꯎꯝ
ꯋꯥꯔꯤ ꯂꯤꯕꯤꯌꯣ
ꯍꯣꯏ ꯄꯤꯒꯦ
ꯎꯝ ꯎꯝ ꯅꯪꯒꯤ ꯎꯝ
ꯍ
ꯅꯣꯏꯒꯤ ꯑ ꯄ꯭ꯔꯤꯄꯦꯔꯦꯁꯟ ꯍꯧꯔꯕ꯭ꯔꯣ
ꯍꯥꯎꯇ꯭ꯔꯤꯌꯦ
ꯅꯣꯏꯒꯤ ꯕꯦꯁꯇ ꯃꯤ ꯀꯌꯥ ꯂꯩꯒꯦ ꯅꯣꯏꯗꯤ ꯅꯣꯏꯒꯤ ꯁ꯭ꯀꯨꯜꯗ
ꯑꯩꯒꯤ ꯕꯦꯁꯇꯨꯃꯤ
ꯃꯩ ꯈꯦꯇꯥꯝ ꯂꯩꯌꯦ ꯑꯩꯈꯣꯏꯒꯤꯗꯨ
ꯃꯤ ꯌꯥꯝꯗꯕ ꯃꯥꯂꯦꯀꯣ
ꯐꯤꯐꯇꯤꯟꯈꯠꯇꯅꯤ ꯑꯩꯈꯣꯏꯗꯨ ꯍꯣꯏ ꯅꯈꯣꯏꯗꯤ
ꯈꯣꯏꯁꯨ ꯑꯩꯈꯣꯏ ꯅꯍꯥꯟ ꯁꯚꯦꯟꯇꯤꯟ ꯂꯩꯔꯝꯒꯅꯤ
ꯁꯕꯦꯟꯇꯤꯟ꯫
ꯑ ꯁꯤꯛꯁꯇꯤꯟ ꯂꯩꯔꯝꯕꯅꯦ ꯍꯥꯏꯕ꯫
ꯑꯣ ꯑꯣ ꯑꯗꯨꯗꯤꯟ꯫ ꯑꯣ ꯑꯗꯨꯗꯤ ꯃꯦ ꯑꯈꯣꯏꯁꯨ ꯆꯞ ꯃꯥꯟꯅꯩꯀꯣ ꯑꯗꯨꯗꯤ꯫
ꯑꯥ ꯆꯞ ꯃꯥꯟꯅꯩ ꯍꯥꯏꯕ ꯗꯨꯃꯗꯤ
ꯎꯝ꯫ ꯐꯥꯗꯦ ꯅꯈꯣꯏꯒꯤ ꯑꯦꯛꯖꯥꯝꯗꯣ ꯀꯔꯤꯗꯅꯣ ꯅꯨꯃꯤꯠꯇ ꯂꯩ ꯅꯈꯣꯏꯒꯤ ꯏꯛꯆꯥꯝ ꯅꯨꯃꯤꯠ ꯀꯌꯥꯗꯅ‌ꯣ ꯂꯩ꯫
ꯑꯣ ꯈꯪꯗꯦ ꯃꯣꯏꯗꯣ꯫ ꯑꯁꯦꯡꯕ ꯍꯥꯏꯗ‌ꯦ ꯖꯨꯂꯥꯏꯗ ꯇꯥꯒꯅꯤ ꯑꯣꯒꯁ ꯇꯥꯒꯅꯤ ꯌꯨꯃꯒꯤ ꯃꯤ ꯒ‌ꯩꯗꯤ ꯑꯩꯗꯣ ꯑꯣꯒꯁ ꯅꯠꯇ‌ꯦ ꯖꯨꯂꯥꯏ ꯂꯥꯁꯇ ꯌꯨꯝ ꯂꯥꯡꯅꯤ ꯍꯥꯏ ꯈꯔꯝꯅꯤ꯫ ꯑꯣꯒꯁ ꯗꯦ ꯐꯥꯏ ꯐꯣꯔ꯫
ꯃꯣꯢ ꯆꯤꯠꯄꯣ꯫
ꯑꯗꯨ ꯑꯣꯏꯔꯗꯤ ꯎꯝ꯫
ꯑꯥ꯫
ꯅꯪꯒꯤ ꯏꯆꯥ ꯅꯨꯄꯥ ꯀꯌꯥ ꯂꯩꯌ‌ꯦ꯫
ꯑꯁ ꯑꯩꯗꯤ ꯏꯆꯥ ꯄꯣꯛꯇ꯭ꯔꯤꯍꯦ꯫
ꯑ‌ꯣ ꯅꯠꯇꯦ ꯏꯆꯅꯥꯄ ꯅꯠꯇꯦ ꯅꯪꯒꯤ ꯕ꯭ꯔꯗꯔꯁꯨ ꯀꯌꯥ ꯂꯩꯌ‌ꯦ
ꯑ ꯑꯩꯒꯤ ꯕ꯭ꯔꯗꯔ ꯑꯅꯤ ꯂꯩꯌꯦ
ꯑꯣ ꯑꯗꯨꯒ ꯁꯤꯁꯇꯔꯗꯤ
ꯁꯤꯁꯇꯔ ꯑꯃꯥ
ꯑꯣ ꯁꯤ ꯆꯝꯕꯗꯣ ꯀꯔꯤ ꯊꯕꯛ ꯇꯧꯋ‌ꯦ
ꯑ‌ꯦ
ꯃꯗꯨ ꯀꯔꯤ ꯊꯕꯛ ꯇꯧꯋꯦ
ꯃꯥꯗꯨ ꯍꯣꯇꯦꯜ ꯃꯦꯅꯦꯖꯃꯦꯟꯒꯤ ꯆꯠꯄꯅ‌ꯦ
ꯑꯣ ꯑꯗꯨꯁꯨ ꯐꯩꯌꯦꯀꯣ ꯃꯥꯅ ꯐꯖꯅ ꯇꯧꯗꯔ ꯗꯤꯗꯤꯁꯨ ꯐꯩꯌꯦ
ꯍ‌ꯣꯏ
ꯑꯗꯨ ꯅꯪꯒꯤ ꯕ꯭ꯔꯗꯔ ꯑꯅꯤꯗꯨ ꯀꯔꯤ ꯇꯧꯋꯤ
ꯑꯩꯒꯤ ꯕ꯭ꯔꯗꯔꯗꯤ ꯂꯥꯏꯔꯤꯛ ꯇꯝꯃꯤ ꯃꯣꯏꯁꯨ ꯑꯉꯥꯡ ꯑꯣꯏꯔꯤꯕꯅꯤꯅ
ꯑꯣ ꯃ‌ꯣꯏꯅꯤꯅꯥ ꯂꯥꯏꯔꯤꯛ ꯄꯥꯕꯔ‌ꯣ
ꯃꯥꯏ ꯃꯕꯥꯅꯤ ꯀ꯭ꯂꯥꯁ ꯆꯞ ꯃꯥꯅꯩ
ꯎꯝ
ꯃꯊ‌ꯣꯏꯒꯤ ꯅꯤ ꯗꯥ
ꯍꯥ
ꯎꯝ ꯎꯝ
ꯅꯨꯡꯉꯥꯢꯅꯤ ꯅꯨꯡꯉꯥꯢꯅꯤ
ꯍꯣꯏ ꯅꯪ ꯆꯥꯛꯆꯔꯕ꯭ꯔꯣ
ꯆꯥꯗ꯭ꯔꯤꯌꯦ ꯍꯥꯏꯔꯥ ꯑꯗꯨ ꯍꯥꯏꯔꯒ ꯂꯩꯈ꯭ꯔꯤꯅꯦ ꯅꯪꯁꯦ
ꯎꯝ
ꯊꯝꯔꯣꯢ
ꯎꯝ ꯀꯔꯤ ꯅꯪ ꯀꯔꯤ ꯍꯥꯏꯕ
ꯑꯝꯇ ꯍꯤꯢꯌꯨꯅꯦ ꯅꯩꯉꯣꯟꯗ ꯐꯣꯒꯥꯁ
ꯎꯝ ꯃꯥꯡꯗꯁꯨ ꯋꯥꯔꯤ ꯁꯥꯕ ꯐꯖꯦ ꯅꯨꯡꯉꯥꯏꯌꯦ
ꯍꯣꯏ
ꯃꯁꯨ ꯐꯥꯟꯇꯒꯤꯅꯤ ꯅ ꯅꯣꯛꯄꯅꯦꯒꯣ
ꯎꯝ
ꯀꯩꯗꯧꯔꯤꯒꯦ
ꯀꯤꯝꯇ ꯅꯠꯇꯦꯗ ꯅꯣꯛꯅꯤꯡꯕ ꯍꯥꯏꯕ ꯇꯥꯔꯦ ꯎꯝ ꯅꯨꯡꯉꯥꯢꯔꯦ ꯅꯨꯡꯉꯥꯢꯔꯦꯒꯣ ꯊꯕꯛ ꯇꯧꯕ ꯂꯥꯢꯔꯤ ꯉꯁꯤ
ꯍꯥ
ꯆꯄꯛ ꯀꯗ ꯄꯨꯗꯦꯜꯅꯥꯏ
ꯈꯪꯗꯦ ꯍꯧꯖꯤꯛꯇꯣ ꯑꯗꯨꯃꯥꯏꯅ ꯍꯥꯏꯒꯅꯣ ꯍꯥꯏꯗꯤ ꯅꯪꯅ ꯑꯗꯨꯃꯥꯏꯅ ꯍꯥꯏꯔꯗꯤ ꯑꯩꯗꯤ ꯀꯣꯛ ꯆꯤꯛꯑꯦ
ꯑꯣ ꯑꯗꯨꯗ ꯄꯤꯛꯑꯦ ꯊꯣꯔ ꯑꯗꯨ ꯑ ꯐꯁꯤ ꯇꯤꯡꯒꯤ ꯌꯥꯝꯗ ꯀꯔꯦ ꯍꯥꯏꯕ ꯑꯩ ꯈꯪꯈ꯭ꯔꯦ
ꯃꯥ ꯇꯣꯄꯤꯗ ꯄꯨꯊꯛꯒꯅꯣ ꯀꯣꯛꯁꯤ ꯌꯥꯗꯦ ꯁ ꯀꯣꯛ ꯆꯤꯛꯑꯦ ꯀꯣꯛ ꯆꯤꯛꯑꯦ ꯆꯤꯛꯌꯦ ꯅꯨꯡꯉꯥꯏꯕ꯭ꯔꯣ ꯅꯪꯗꯤ